ꯑꯁ ꯀꯩꯅꯣ ꯉꯁꯤꯗꯤ ꯏꯕꯦꯝꯃ ꯆꯥꯛꯀ ꯌꯥꯝ ꯆꯥꯗ꯭ꯔꯕꯅ ꯅꯪ ꯅꯈꯣꯡꯒ ꯇꯞꯄꯤꯍꯦ
ꯆꯥꯏꯕ ꯃꯥ ꯑꯣꯒꯦ ꯇꯧꯉ ꯆꯥꯈꯅꯤ ꯁꯋꯥꯏꯗ ꯋꯥꯔꯤ ꯁꯥ ꯂꯥꯛꯒꯦ
ꯇꯦꯔꯦꯠꯀꯤꯗꯣ ꯑꯊꯣꯏꯒꯤꯗꯣ ꯑꯊꯣꯏꯕꯤꯒꯤꯗꯣ ꯑꯩꯈꯣꯏ ꯑꯩꯈꯣꯏ ꯍꯌꯦꯡ ꯆꯠꯂꯅꯤ
ꯆꯠꯃꯤꯟꯅꯩꯁꯦ ꯍꯥꯏꯁ ꯅꯣꯏ ꯆꯠꯆꯣꯏꯕ
ꯎꯝ ꯂꯨꯄꯥ ꯂꯤꯁꯤꯡ ꯑꯃ
ꯑꯌꯦꯡꯃ
ꯎꯝ
ꯀꯥꯏ ꯋꯥꯗ
ꯈꯪꯗꯦ ꯍꯌꯦꯡ ꯈꯪꯉꯛꯑꯒꯦ ꯑꯗꯨꯒ ꯄꯨꯟꯅ ꯑꯃꯨ ꯆꯠꯅꯕ
ꯍꯣꯏ ꯃꯊꯨꯕ ꯊꯥꯔ
ꯌꯥꯔꯦꯅꯦ ꯑꯗꯨꯑꯣꯏꯗꯤ ꯑꯗꯨ ꯌꯥꯔꯗꯤ ꯆꯠꯂꯦ ꯌꯥꯗꯣꯏꯗꯑꯅ ꯊꯟ ꯆꯠꯂꯨ
ꯀꯥꯏꯂꯝꯅ ꯅꯣꯡ ꯀꯥꯏꯂꯝꯅꯅꯧ
ꯈꯪꯗꯦ ꯈꯪꯗꯦ ꯊꯤꯔꯨꯗꯣꯏꯅꯦ ꯑꯁꯤ ꯊꯤꯕꯩ ꯅꯠꯇ꯭ꯔꯣ ꯑꯩꯅ ꯆꯠꯦ ꯑꯗꯣꯏꯁꯦ ꯊꯤꯔꯗꯤ ꯅꯪ ꯄꯨꯊꯣꯛ ꯇꯥꯅꯤ ꯠ ꯌꯥꯏꯅꯦ ꯁꯣꯠꯀꯦꯁꯨ ꯁꯣꯠ ꯂꯣ ꯄꯨꯜꯂꯞ ꯁꯣꯠꯃꯤꯟꯅꯔ ꯄꯨꯂꯞ ꯆꯠꯂꯁꯦ
ꯑꯣ ꯀꯅꯤꯅꯦ ꯑꯁ ꯂꯥꯛꯑ ꯉꯥꯡꯖꯜꯂꯦ ꯀꯣꯜ ꯔꯦꯀꯣꯠ ꯃꯔꯛꯁꯤꯗ ꯉꯥꯅꯨ ꯍꯨꯔꯥꯜ ꯐꯦ
ꯁꯤ ꯃꯥꯅ ꯑꯩꯈꯣꯏ ꯊꯕꯛ ꯇꯧꯅꯤ ꯅꯨꯡꯉꯥꯏꯅꯤ ꯍꯥꯏꯔꯗꯤꯅꯦ ꯑꯗꯨ ꯅꯨꯡꯉꯥꯏꯔꯀꯥꯟ ꯄꯤꯖꯔꯛꯏꯁꯦꯕ
ꯑꯗꯨꯅꯦ ꯅꯨꯡꯉꯥꯏꯇꯗꯤ ꯄꯤꯔꯑꯣ
ꯃꯔꯛꯇꯗꯤ ꯄꯤꯔꯃꯦ
ꯇꯨꯡꯃꯤꯅꯔ
ꯊꯥꯖꯅꯕꯒꯤ ꯃꯇꯨꯡꯗ ꯑꯩ ꯆꯍꯤ ꯃꯉꯥ ꯇꯔꯥ ꯊꯥꯔꯛꯑꯣ ꯅꯪꯅ ꯑꯣꯏꯅꯤ ꯍꯥꯏꯕ ꯃꯇꯝꯗꯨ ꯊꯥꯔꯛꯑꯣ ꯑꯗꯨꯒ ꯑꯩ ꯑꯣꯏꯔꯒ ꯄꯤꯔꯒꯦꯅ ꯑꯃꯗ ꯅꯠꯇꯦ ꯑꯍꯨꯝ ꯃꯔꯤ ꯃꯉꯥ ꯇꯔꯨꯛ
ꯑ ꯉꯥꯎꯋ ꯑꯩꯈꯣꯏꯖꯥ ꯑꯩꯁꯨ ꯑꯗꯨꯗ ꯇꯧꯔꯒ ꯁꯤꯕꯤꯗ ꯅꯨꯡꯅꯦꯅ ꯐꯨꯋꯥꯥꯎꯅꯕ ꯍꯥꯏꯖꯤꯜꯂꯛꯇꯅ ꯁꯤꯕꯤꯗ
ꯐꯨꯥꯎꯅꯔꯁꯨ ꯅꯁꯥ ꯅꯁꯥ ꯆꯥꯅꯕꯅꯤꯅꯦ ꯍꯥꯏꯔꯤꯗꯣ
ꯑꯩ ꯑꯩ ꯑꯩꯕꯨꯗꯤ ꯑꯩꯈꯣꯏꯕꯨꯗꯤ ꯂꯥꯏꯔꯤꯛ ꯐꯕꯅꯤ ꯑꯝꯇ ꯌꯦꯡꯕꯤꯗꯦꯗ
ꯑ ꯅꯪꯒꯤ ꯖꯨꯠꯇꯤ ꯆꯥꯗꯕ ꯖꯥꯠꯅꯦꯕ
ꯂꯥꯏꯔꯤꯛ ꯐꯝꯍꯟꯗꯅ ꯐꯕꯥꯛ ꯁꯥ ꯍꯦꯟꯇꯣꯛ ꯄꯥꯊꯣꯛꯄ
ꯃꯥꯥꯏ ꯅꯪꯒꯤ ꯂꯥꯏꯕꯛꯁꯤꯗꯤ ꯑꯅꯩꯕꯅꯤ
ꯃꯥꯅꯦ ꯇꯣꯡꯉ ꯁꯥꯡꯉꯤꯗ꯭ꯔꯣ
ꯎ ꯑꯗꯨꯃꯛ ꯑꯩꯈꯣꯏ
ꯑꯩꯈꯣꯏꯟ ꯀꯥꯟꯈꯣꯏ ꯑꯩꯈꯣꯏꯕꯥꯟꯖꯤ ꯀꯥꯟꯅ ꯍ ꯁꯥꯗꯅ ꯑꯂꯨ ꯃꯥꯟꯕꯒ ꯑꯗꯨ ꯇꯧꯕꯒ
ꯀꯥꯟꯅꯅꯤ ꯀꯥꯟꯅꯅꯤꯉꯥꯏ ꯂꯩꯇ ꯀꯩꯁꯨ ꯀꯔꯤ ꯀꯥꯟꯅꯉꯥꯏ ꯋꯥꯔꯤ ꯂꯤꯇꯔꯤꯒꯦ
ꯂꯥꯏꯔꯤꯛ ꯂꯥꯏꯛꯁꯨ ꯇꯝꯗꯅ ꯀꯩꯅꯣ ꯇꯧꯅꯤꯁꯨ ꯅꯠꯇꯦ
ꯇꯝꯃꯁꯨ ꯇꯝꯗꯔꯁꯨ ꯑꯝꯍꯅꯦ ꯑꯩꯈꯣꯏ ꯇꯝꯃꯁꯨ ꯇꯝꯗꯔꯁꯨ ꯆꯞ ꯃꯥꯟꯅꯩ
ꯎꯝ ꯐꯖꯔꯝꯃꯅꯤ ꯑꯩꯈꯣꯏ ꯋꯥꯔꯤꯁꯦ ꯇꯥꯔ ꯃꯣꯏꯁꯨ ꯍꯔꯥꯎꯖꯁꯨꯝ
ꯇꯥꯏ ꯆ ꯂ
ꯉꯔꯥꯡꯒ ꯆꯞꯄ ꯃꯩ ꯁꯦꯝꯂꯒ ꯑꯗꯨꯝ ꯉꯔꯥꯡ ꯅꯨꯃꯤꯠ ꯆꯨꯞꯄ ꯃꯩ ꯁꯦꯝꯅ ꯑꯗꯨꯝ ꯌꯥꯗ꯭ꯔꯦ
ꯎꯝ ꯀ ꯄꯨꯄꯥ ꯄꯨꯄꯥ ꯃꯥꯡꯉꯦꯅ
ꯑꯃꯗꯣ ꯑꯃꯗꯣ ꯉꯁꯤ ꯑꯦꯛꯖꯥꯝ ꯑꯣꯏꯕꯅꯤꯗ ꯑꯩꯅꯅꯦ ꯐꯖꯅ ꯑꯦꯛꯖꯥꯝꯗꯨꯣ ꯐꯖꯅ ꯐꯖꯅ ꯇꯧꯔꯝ ꯊꯨꯖꯟ ꯊꯨꯝ ꯍꯥꯏꯔꯗ ꯃꯥꯅ ꯑꯦꯛꯖꯥꯝ ꯉꯁꯤ ꯊꯣꯛ ꯍꯌꯦꯡ ꯐꯖꯅ ꯋꯤꯁ ꯄꯤꯔꯣ ꯊꯨꯖꯤꯅ ꯑꯗꯨꯝ ꯃꯥꯏꯗ ꯄꯤꯌꯦ ꯑꯩ ꯁꯤꯖꯤꯟ ꯊꯨꯝ ꯍꯥꯏꯗ꯭ꯔꯗꯤ ꯃꯆꯤꯟ ꯐꯖꯕ ꯑꯃꯒꯤꯗ ꯆꯠꯈꯤꯔꯣꯏꯗ꯭ꯔꯣ ꯑꯩ ꯋꯤꯁꯇꯣ ꯍꯥꯏꯖꯟꯕ꯭ꯔ ꯑꯩ
ꯗꯅꯦ ꯑꯩꯁꯨ ꯉꯁꯤ ꯃꯥꯟꯗꯅ ꯍꯥꯏꯔꯦ ꯑꯗꯨꯒ ꯇꯅꯤ
ꯀꯕꯥꯏꯅꯁꯦ ꯃꯥꯁꯦ ꯌꯥꯝꯅ ꯀꯦꯌꯔꯗꯤ ꯇꯧꯗꯤ ꯇꯧꯕꯈꯤꯕꯅꯤ
ꯃꯥꯅꯦ ꯍꯣꯏꯁ ꯄꯦꯔꯣꯏ ꯑꯩꯈꯣꯏ ꯗꯥꯎ ꯑꯌꯥꯕ ꯉ ꯂꯣꯏ ꯂꯧꯔꯦ
ꯎ ꯁꯛꯇ ꯑꯗꯨꯒ ꯍꯟꯗꯛꯇꯤ ꯈꯨꯣꯏꯕꯥꯏꯁꯨ ꯗꯥꯎ ꯌꯥꯗꯕ ꯌꯥꯗꯕꯅꯤꯍ
ꯅꯔꯅꯀꯔ ꯌꯥꯗꯔꯅꯦ
ꯍꯟꯗꯛꯇꯤ ꯑꯗ ꯅꯝꯕꯨꯜ ꯇꯨꯔꯦꯜ ꯌꯧꯒꯔꯦ
ꯇꯁꯦꯡꯀꯤ ꯅꯁꯦꯡꯉꯛꯀꯤ
ꯅꯝꯊꯤ ꯃꯔꯛꯇ ꯍꯦꯡ ꯇꯧꯔꯦꯗꯨꯔꯥ
ꯑꯣ ꯊꯣꯏꯗꯕ ꯍꯟꯗꯛꯇꯤ ꯀꯩꯅꯣꯝ ꯊꯣꯛꯄ
ꯃꯣꯍꯝ ꯃꯣꯍꯝꯃꯗ ꯇꯁꯦ
ꯕꯣꯜ ꯕꯣꯜꯒꯤ ꯃꯤ ꯌꯥꯝ ꯀꯞꯅꯍꯧꯗꯦ ꯑꯅꯦ
ꯑꯩꯁꯨ ꯑꯩꯁꯨ ꯉꯁꯥꯏ ꯊꯋꯥꯏ ꯅꯨꯡꯉꯥꯏꯃꯟꯗꯅ ꯅꯨꯄꯤꯁꯦ ꯇꯞ ꯇꯥꯔꯛꯀꯅꯤ
ꯅꯪꯗꯨ ꯄꯤ
ꯑꯅꯦ ꯃꯥꯔꯤ ꯃꯥ ꯀ ꯄꯨꯗꯣꯛꯕ ꯑꯃ ꯑꯩ ꯐꯦꯁꯕꯨꯛꯀ ꯆꯪꯗꯦꯕ ꯌꯥꯝ ꯇꯟꯅ ꯅ ꯃꯥ ꯀꯞꯄꯛꯩꯅ ꯊꯥꯒꯠꯂꯛꯄꯗꯨꯅ ꯊꯝꯃꯣꯏꯁꯦ ꯀꯥꯏꯕ ꯑꯗꯣ ꯔꯣꯅꯥꯅꯜ ꯀꯞꯄꯗꯩ ꯀꯩꯁꯨ ꯀꯟꯕꯤ ꯦ ꯃꯁꯅꯦ ꯀꯞꯄ ꯑꯃ ꯀꯞꯅꯤꯡ
ꯃꯦꯁꯤꯅꯥ ꯀꯄ
ꯐꯗꯤ ꯅꯨꯡꯉꯥꯏꯇꯦ
ꯑꯥ ꯑꯥ ꯅꯪꯉ ꯃꯥ ꯂꯣꯏꯅ ꯍꯦꯛ ꯁꯨꯕꯤꯔꯦ ꯅꯪ ꯐꯨꯔꯤꯠ ꯄꯨꯂꯞꯠ
ꯑꯩꯗꯤ ꯄꯨꯂꯞ ꯁꯞꯄꯣꯔꯠꯅꯤ ꯍꯥꯏꯕ ꯑꯣꯏꯗꯦ ꯑꯗꯨꯅ ꯇꯪꯈꯥꯏ ꯇꯪꯈꯥꯏ ꯂꯣꯏ ꯂꯤꯦꯞꯇꯦ ꯍꯥꯏꯕ ꯃꯣꯠꯆꯦ ꯃꯣꯠꯆꯦ
ꯃꯥꯅ ꯑꯗꯨꯒꯤ ꯃꯠ ꯁꯥꯟꯅꯔꯝꯗꯥꯏꯗ ꯂꯩ
ꯑꯗꯨꯗꯤ ꯍꯂꯝꯗꯨꯅ ꯑꯩꯅ ꯍꯥꯏꯗꯤꯅꯦ ꯃꯥꯁꯦ ꯅꯣꯔꯋꯦꯒꯤ ꯍꯂꯥꯟꯗꯣ ꯅꯨꯡꯁꯤꯒꯦ ꯇꯧꯕꯁꯦꯀꯣ ꯃꯥꯁꯦ ꯀꯩꯅꯣ ꯁꯥꯏꯀ꯭ꯔꯦꯇꯤꯛ ꯂꯩꯕ ꯍꯗ ꯈꯪꯗꯦ ꯃꯁꯥꯥꯁꯦ ꯃꯉꯣꯟꯗ ꯁꯥꯎꯒꯦꯁꯨ ꯁꯥꯎꯕ ꯉꯝꯗꯕ ꯃꯥꯒꯤ ꯑꯦꯛꯇꯤꯡꯒꯤꯗꯅꯦ ꯅꯣꯛꯅꯤꯡꯕ ꯁ ꯐꯥꯎꯍꯧꯕꯕꯤ ꯍꯥꯏꯗꯤ ꯉꯥꯎꯔꯤ ꯐꯩꯔꯤ ꯌꯥꯝ ꯊꯣꯛꯋꯦꯕ
ꯃꯥꯏꯅ ꯎꯪꯕꯁꯨ ꯐꯥꯎꯕꯅꯤ ꯀꯤꯕꯁꯨ
ꯑꯗꯨꯅꯦ ꯑꯗꯩ ꯃꯤꯁꯨ ꯎꯁꯨ ꯇꯞꯃꯤꯅꯦꯕ ꯃꯣꯏꯅ ꯇꯧꯔꯤꯁꯦ
ꯑꯦꯁ ꯃꯤꯒꯤꯗꯤ ꯂꯣꯏ ꯁꯤ ꯅꯠꯇꯦ ꯀꯩꯅꯣ ꯃꯣꯏ ꯑꯝꯇ ꯅꯠꯇꯦ ꯀꯩꯅꯣ
ꯍꯧꯖꯣꯛꯁꯤꯅꯗꯁꯨ ꯈꯔ ꯂꯩꯗꯅ ꯃꯣꯏꯒꯤ ꯑꯃꯥꯏꯅ ꯇꯧꯔꯗꯤ ꯍꯥꯏꯗꯤꯞ ꯀꯃꯥꯏꯅ ꯇꯧꯈ꯭ꯔꯁꯨ ꯈꯔ ꯂꯩꯗꯅ ꯍꯦꯛ ꯂꯣꯏꯔꯛꯑꯁꯨ ꯈꯔ ꯅꯨꯡꯁꯤꯅ ꯃꯑꯣꯡꯕ ꯇꯧꯗ꯭ꯔꯣ ꯃꯥꯏꯗꯤ ꯑꯗꯨꯝ ꯎꯠꯇꯨꯅ ꯃꯥꯏ ꯃ ꯑꯁꯥꯡ ꯑꯁꯥꯡꯕ ꯊꯥꯡꯗꯣꯛꯇꯅ ꯆꯠ ꯇꯧ ꯍꯣꯠꯔꯦ ꯑꯩꯗꯤꯅꯦ ꯃꯉꯣꯟꯗꯅꯦ ꯁꯥꯎꯅꯤꯡꯉꯁꯨ ꯁꯥꯎ ꯉꯝꯗ ꯍꯥꯏꯕꯔ ꯅꯣꯛ ꯂꯡꯉꯛꯄ ꯅ ꯍꯥꯜꯂꯦꯕ꯭ꯔꯥ ꯅꯣ ꯇꯨꯕꯗꯣ
ꯁꯥꯎꯅꯤꯡꯁꯨꯁꯨ ꯁꯥꯎꯂꯝꯗꯪꯗ ꯃꯤꯗ
ꯑꯗꯨꯅꯦ ꯉꯥꯎꯕꯁꯨ ꯉꯥꯎꯗ꯭ꯔꯥ ꯒ꯭ꯌꯥꯟ ꯇꯥꯕꯁꯨ ꯇꯥꯗ ꯃꯣꯏ ꯅꯨꯄꯤ ꯀꯔꯗꯗꯤ ꯐꯖꯩꯌꯦ
ꯀꯖꯅꯦ
ꯎꯝ ꯅ ꯕꯣꯜꯁꯦ ꯍꯥꯏꯌꯨꯏꯗ ꯌꯦꯡꯉ꯭ꯔꯀꯥꯟꯗꯕꯨ ꯐꯖꯅ ꯀꯩꯅꯣ ꯇꯧꯕꯅꯤ ꯁꯨꯝ ꯑꯩꯈꯣꯏꯗꯤ ꯑꯃꯃꯣꯝꯗ ꯍꯥꯏꯔꯒ ꯃꯣꯏ ꯄꯥꯡꯈꯛꯇ ꯈꯥꯅꯩꯁꯤꯗꯤ ꯀꯩꯁꯨ ꯌꯥꯎꯅꯤꯡꯗꯦꯕ ꯍꯥꯏꯗꯤ ꯆꯞ ꯃꯥꯟꯅꯩꯅꯦ ꯃꯥꯒꯤ ꯃꯥꯒꯤ ꯑꯥꯝꯕꯗꯨꯒꯤ ꯁꯨꯝ ꯇꯧꯅꯕ ꯋꯥꯅꯤ ꯁꯨꯝ ꯑꯩꯅ ꯁꯤꯃ ꯍꯦꯜꯂꯤ ꯁꯤ ꯃꯌꯥꯝ ꯑ ꯕꯦꯁꯅꯦꯌꯥꯝ ꯂꯩꯕ ꯅꯠꯇꯦꯗꯅ ꯂꯣꯏꯅꯃꯛ ꯄꯥꯝꯃꯦ ꯑꯩꯈꯣꯏꯗꯤ ꯑꯀꯥꯕ ꯑꯗꯨꯝ ꯁꯞꯄꯣꯔꯠꯅꯤ
ꯑ
ꯑꯗꯨꯅꯦ ꯅꯠꯇ꯭ꯔꯣ ꯍꯥꯏꯗꯤ ꯆꯍꯤ ꯈꯨꯗꯤꯡꯒꯤ ꯂꯧ ꯂꯩꯔꯄꯣ ꯑꯗꯨꯝ ꯂꯧ ꯂꯩ ꯌꯥꯕ ꯅꯠꯇꯦ ꯈꯔ ꯈꯔ ꯈꯔ ꯃꯣꯏꯁꯨ ꯁꯤꯡꯁꯤ ꯂꯧꯒꯖꯅ ꯅꯠꯇ꯭ꯔꯣꯅ ꯑꯁ ꯅꯨꯄꯤ ꯑꯃꯅ ꯑꯩꯈꯣꯏ ꯏꯟꯗꯤꯌꯥ ꯉꯥꯡꯕꯗ ꯈꯪꯕ꯭ꯔꯥ ꯀꯔꯥꯏꯅꯔꯝꯅ
ꯀꯅꯥ ꯂꯩꯒ
ꯀꯊ ꯀꯣ
ꯀꯩꯅꯣꯁꯤꯅ ꯀꯣꯜ ꯑꯃꯝ ꯇꯧꯁꯤꯜꯂꯦ ꯀꯛꯊꯠꯀꯦ
ꯀꯁ ꯀꯃꯤ ꯊꯕꯛ ꯆꯤꯜꯂꯤ ꯑꯣꯐꯤꯁ ꯑꯒꯔꯅꯤ
ꯃꯥꯉ ꯀꯔꯤꯅꯣ ꯈꯪꯗꯦ ꯊꯕꯛ ꯆꯤꯂꯤꯁꯦ ꯀꯔꯤ ꯎꯔꯒ
ꯑꯗꯨꯅ
ꯑꯗꯒꯤ ꯀꯩꯁꯨ ꯀꯩꯁꯨ ꯅꯠꯇꯕ ꯀꯩꯁꯨ ꯅꯠꯇꯕ ꯑꯗꯒꯤ ꯄꯥꯈꯠꯇ ꯈꯪ ꯃꯥꯏꯅ ꯇꯧꯕ
ꯑ ꯑꯗꯨꯅꯦ ꯑꯗꯩ ꯃꯣꯏ ꯍꯧꯣꯏꯁꯨ ꯃꯣꯏꯁꯤꯗ ꯈꯠꯅꯩ ꯑꯗꯨ ꯉꯥꯏ ꯃꯤꯅ ꯁꯛꯀꯁꯨ ꯈꯪꯕꯤꯒꯗꯧ ꯉꯠꯇꯦ ꯍꯥꯏꯕ ꯑꯦ ꯁꯞꯄꯣꯔꯠꯅꯤ ꯃꯥꯏ ꯐꯦꯟꯅꯤ ꯈꯣꯠꯅꯤ ꯍꯥꯏꯕꯗꯨꯒꯤꯗꯨ ꯃꯤꯗ ꯑꯦ ꯑꯩ ꯁꯤ ꯑꯩ ꯐꯦꯟꯅꯤꯀꯣ ꯁꯤꯒꯤ ꯂꯝꯁꯤꯒꯤ ꯑꯩ ꯁꯨꯃꯥꯏꯅ ꯐꯦꯟ ꯑꯩꯒꯤ ꯐꯦꯟ ꯂꯩ ꯈꯣꯠꯂꯤ ꯈꯛꯇꯅꯦꯕ ꯈꯪꯉꯤꯁꯦ
ꯎꯝ
ꯀꯩꯁꯨꯅ ꯃꯣꯏ ꯃꯣꯏꯅ ꯈꯪꯅꯉꯣꯠꯇꯦ ꯍꯥꯏꯕ ꯆꯞ ꯃꯥꯟꯅꯩꯅ ꯍꯥꯏꯕ ꯍꯥꯏꯗꯤ ꯍꯟꯗꯛ ꯂꯣꯏꯅ ꯂꯣꯏꯅ ꯀꯩꯅꯣ ꯇꯧꯋꯦꯗꯅ ꯍꯟꯗꯛ ꯂꯣꯏ ꯂꯣꯏꯔꯦꯗꯅ ꯍ ꯑꯗꯨꯣ ꯃꯩꯁꯤ ꯂꯣꯏ ꯁꯥꯟꯅꯕ ꯂꯣꯏꯔꯦꯗꯅ ꯑꯗꯨꯒꯤ ꯁꯨꯝꯅꯦ ꯃꯔ ꯕꯣꯟ ꯄꯥꯏ ꯃꯣꯏꯅ ꯃꯥꯒꯤ ꯀꯣꯔꯣꯁꯇꯨꯅ ꯆꯪꯍꯟꯗ ꯈꯣꯠꯇꯧꯕꯗꯣ ꯍꯥꯏꯗꯤꯅ ꯐꯨꯜ ꯁꯥꯟꯅꯍꯟꯗꯕꯗꯨ ꯁꯨꯝ ꯅꯨꯡꯉꯥꯏꯇꯦ ꯍꯥꯏ ꯋꯥꯅꯦꯕ ꯃꯥꯗꯤ ꯐꯅꯁꯨ ꯒꯦꯞ ꯂꯩꯔꯨꯔꯦꯗꯅ ꯄꯨꯔꯗꯂ
ꯎꯝ
ꯍ ꯅꯨꯡꯉꯥꯏꯇꯦ ꯍꯥꯏꯕ ꯋꯥꯅꯦꯕꯀꯣ ꯑꯗꯣ ꯀꯩꯁꯨ ꯈꯟꯕ ꯅꯠꯇꯦꯕ ꯍꯥꯏꯗꯤ ꯃꯥꯏ ꯃꯥꯒꯤꯅꯤꯅ ꯈꯟꯇꯣ ꯇꯧꯔꯁꯦ ꯍꯦꯛꯇ ꯈꯟꯅꯅꯔꯤ ꯃꯌꯥꯝꯁꯦ ꯇ ꯍꯕꯨ ꯉꯥꯡꯅ ꯍꯕꯗꯅꯦ ꯅꯨꯄꯤꯗꯩꯅ ꯐꯥꯔꯤ
ꯀꯩ ꯀꯥꯟꯅꯕ ꯀꯩ ꯐꯪꯅꯤꯅ ꯃꯣꯏ ꯐꯪꯒꯗ꯭ꯔꯕ ꯇ꯭ꯔꯣꯐꯤꯗꯨ ꯃꯣꯏ ꯐꯪꯒꯗ꯭ꯔꯕ
ꯎ ꯑ ꯑꯩꯈꯣꯏ ꯑꯩꯈꯣꯏ ꯃꯅꯤꯄꯨꯔ ꯃꯆꯥꯉꯅꯒꯀꯣ ꯋꯥꯀꯠ ꯀꯛꯁꯦ ꯋꯥꯀꯠ ꯃꯐꯝꯗꯒ ꯆꯠꯂꯒ ꯗꯥꯏꯔꯦꯛ ꯑ ꯌꯦꯡ ꯐꯪꯕ ꯑꯣꯏꯔ ꯉꯥꯡ ꯇꯧꯕ ꯆꯥꯎꯔꯤꯉꯗꯤ ꯌꯦꯡꯉ
ꯔꯤ ꯑ ꯀꯏꯗꯤ
ꯑ ꯄ꯭ꯔꯤꯊꯤꯕꯤꯁꯦ ꯄꯨꯂꯞ ꯁꯨꯞꯅꯩꯅꯩ ꯑꯩꯒꯨꯝꯃꯦ ꯃꯣꯏ ꯉꯥꯡꯗꯣꯏꯅꯦ
ꯃꯣꯏ ꯍꯧꯖꯤꯛ ꯔꯣꯅꯥꯜꯗꯣ ꯃꯦꯁꯤ ꯇꯧꯉꯩꯗꯣ ꯏꯟꯗꯤꯌꯥꯒꯤ ꯊꯣꯛꯂꯛꯑꯗꯤ ꯀꯅꯥꯗꯅꯝꯣ ꯃꯣꯏ ꯃꯦꯁꯤ
ꯃꯤ ꯏꯟꯗꯤꯌꯥꯒꯤꯁꯨ ꯃꯤ ꯑꯍꯩ ꯑꯍꯩꯕ ꯂꯩ ꯑꯗꯨ ꯃꯣꯏ ꯑꯗꯨꯗ ꯁꯞꯄꯣꯔꯠ ꯇꯧ ꯍꯥꯏꯕ
ꯇꯥꯕ
ꯑꯗꯨꯗ
ꯑꯩꯈꯣꯏ ꯏꯟꯗꯤꯌꯥꯗ ꯑꯗꯨꯝ ꯗꯥꯎ ꯆꯠꯈꯤꯅꯤ ꯀꯥꯎ
ꯏꯟꯗꯤꯌꯥꯅ ꯀ꯭ꯔꯤꯛꯀꯦꯠꯀꯨꯝꯕ ꯀꯩꯒꯨꯝꯕꯗꯕꯨꯗꯤ ꯍꯣꯏ ꯐꯥꯎꯖꯩꯀꯣ ꯣꯜꯗꯅ ꯁꯣꯟꯗ ꯋꯥ ꯋꯥꯅ
ꯃꯤꯅ ꯈ꯭ꯋꯥꯏ ꯄꯥꯝꯅꯕ ꯕꯣꯜꯁꯤꯗ ꯁꯣꯟꯊꯔꯒ
ꯍꯪꯕꯤꯗꯕꯤ ꯀꯣꯛ ꯈ ꯉꯥꯎꯖꯩꯗ ꯇꯧꯔꯦꯁꯤꯡꯁꯦ ꯈꯠꯅꯔꯤ ꯆꯩꯅꯔꯤ ꯃꯌꯥꯝ ꯎꯕꯗ ꯐꯦꯠꯁꯨ ꯐꯦꯠ ꯇꯧꯅꯩ ꯃꯌꯥꯝꯅꯦ ꯑꯦ ꯍꯧꯖꯤꯛꯇ ꯔꯤꯌꯦꯂꯤꯖꯝꯗꯣ ꯌꯦꯡꯒꯦ ꯊꯤꯕ ꯐꯪꯗ꯭ꯔꯦ ꯍꯧꯖꯤꯛꯀꯥꯟ ꯈꯜ ꯏꯇ ꯉꯥꯛꯇ ꯉꯥꯏ ꯍ ꯑꯣꯏꯔꯦ ꯊꯃꯛ
ꯆꯕꯛ
ꯑꯩꯈꯣꯏ ꯀꯔꯟ ꯐꯥꯛꯕ ꯂꯥꯏꯞ ꯏꯁꯇꯥꯏꯜꯁꯦ ꯈꯔ ꯏꯁꯇꯥꯏꯜ ꯌꯥꯎꯔꯛꯄ꯭ꯔꯥ ꯌꯦꯡꯒꯦ ꯌꯦꯡꯉꯨꯒꯦ